ꯇꯥꯔꯕ꯭ꯔꯥ
ꯇꯥꯔꯦ ꯇꯥꯔꯦ
ꯇꯥꯏꯇꯥꯥꯏ ꯈꯔ ꯅꯨꯡꯉꯥꯏꯇꯕ ꯃꯥꯜꯂꯞ ꯇꯧꯕ
ꯑꯩꯅ ꯑꯁꯤ ꯑꯩꯈꯣꯏ ꯌꯨꯝꯊꯪꯅꯕꯗꯣ ꯍꯌꯦꯡꯁꯦ ꯁꯥꯠ ꯍꯩꯒꯗꯕ
ꯎꯝ ꯍꯝ
ꯑꯗꯨꯒꯤ ꯃꯣꯏ ꯑꯗꯨꯒꯤ ꯇꯦꯁꯇꯤꯡ ꯇꯧꯔꯒ ꯃꯣꯏ ꯏꯟꯖꯤꯟꯗꯣ ꯉꯟꯈꯠꯄꯒꯤ ꯊꯤꯅ ꯍꯧꯕ ꯑꯗꯨꯏꯅꯤꯗ ꯑꯩꯅ ꯉꯥꯛꯇꯡ ꯉꯥꯏꯌ‌ꯣꯅ
ꯃꯊꯣꯟ ꯀꯌꯥ ꯋꯥꯡꯕ ꯌꯨꯝ ꯁꯥꯔꯤ ꯀꯩꯅꯣ
ꯑꯁ ꯁꯨꯝ ꯌꯦꯡꯈꯠꯄꯗ ꯅꯥꯕ ꯉꯛꯀꯥ ꯇꯦꯛꯀ‌ꯦ ꯇꯧꯋꯦ
ꯑꯝ
ꯐꯥꯒꯤ ꯇꯧꯕꯅꯤꯗ ꯃꯊꯣꯜ ꯑꯅꯤꯔ ꯀꯩꯅ‌ꯣꯝ ꯑ‌ꯣꯏꯔꯝꯅꯤ ꯃꯅꯤꯄꯨꯔꯁꯤꯗꯗꯤ ꯌꯨꯝꯁꯦꯀꯣ ꯀꯩꯁꯨ ꯋꯥꯡꯅ ꯁꯅꯤꯡꯗ‌ꯦꯉ‌ꯣ ꯑꯩꯣꯏ ꯌꯥꯝ ꯃꯊꯣꯟ ꯃꯔꯤ ꯃꯉꯥꯃꯨꯛ ꯁꯨꯒꯦ ꯍꯥꯏꯔꯒꯗꯤ ꯌꯥꯝ ꯊꯤꯅ ꯄꯥꯛꯄ ꯄꯥꯝꯃꯦꯕ ꯐꯥꯎꯟꯗꯦꯁꯟꯁꯦ ꯅꯠꯇ꯭ꯔꯗꯤ ꯑꯩ ꯁꯤꯒꯤ ꯑꯥꯔꯄꯦꯛ ꯖꯣꯟꯁꯤꯗ ꯇꯧꯍꯩꯕꯖꯥꯠ ꯅꯠꯇꯦ
ꯑꯗꯨꯗꯗꯤ ꯐꯥꯒꯦ ꯆꯅꯤꯄꯥꯟꯗꯗꯤ ꯍꯣꯅ ꯌꯥꯔꯣꯏꯗꯧꯔꯤ
ꯑꯗꯨꯅ ꯐꯥꯎꯟꯗꯦꯁꯟꯁꯦ ꯌꯥꯝ ꯊꯤꯅ ꯂꯨꯅ ꯇꯧꯔꯒ ꯌꯥꯝ ꯊꯤꯅ ꯆꯦꯜꯂꯒ ꯄꯥꯛꯑꯒ ꯀꯩꯅꯣꯗ ꯃꯊꯣꯟꯗꯣ ꯌꯥꯝꯗꯕꯤꯗ ꯑꯅꯤꯃꯨꯛꯇꯪ ꯄꯩꯁꯥꯗꯣ ꯄꯥꯏ ꯇꯥꯔꯒꯗꯤ ꯅꯠꯇ꯭ꯔꯥ ꯀꯣꯇꯦ ꯀꯣꯇꯦꯖ ꯑꯃ ꯊꯝꯃꯒ ꯄꯣꯟ ꯑꯃ ꯊꯝꯃꯒ ꯑꯁ ꯄꯣꯟꯒ ꯍꯥꯏꯔꯔꯣꯏꯒꯦ ꯄꯨꯈ꯭ꯔꯤ ꯑꯃ ꯊꯝꯃꯒ
ꯑꯣ ꯑꯗꯨꯃꯥꯏ ꯍꯥꯏꯔꯁꯨ ꯌꯥꯏ
ꯀꯨꯔꯥꯛꯀ ꯈꯔ ꯄꯥꯏꯍꯜꯂꯒ ꯅꯠꯇ꯭ꯔꯒ ꯍꯩ ꯔꯥ ꯈꯔ ꯊꯥꯔꯒ ꯏꯇꯨ ꯏꯆꯥꯒꯗꯨ ꯐꯟꯐꯥ ꯐꯟꯐꯥ ꯆꯣꯡꯍꯜꯂꯗꯤ ꯀꯌꯥꯝ ꯅꯨꯡꯉꯥꯏꯅꯤ ꯌꯥꯝ ꯆꯥꯎꯗꯕꯤ ꯄꯤꯛꯁꯨ ꯄꯤꯛꯇꯕꯤ ꯒꯥꯔꯤ ꯃꯆꯥ ꯑꯃ ꯊꯝꯃꯒ
ꯎꯝ ꯏꯇꯨ ꯏꯆꯥꯒꯤ ꯋꯥꯐꯝꯗꯨ ꯀꯣꯟ ꯀꯣꯟꯅ ꯈꯟꯅꯔꯁꯤ
ꯍꯩ ꯃꯪꯈꯤꯕ ꯃꯪꯂꯥꯟ ꯍꯥꯏꯕꯁꯤ ꯅꯣꯡꯃꯗꯤ ꯃꯪ ꯐꯥꯎꯅꯗꯣꯏꯅꯦ ꯅꯨꯄꯥꯅꯤꯅ ꯉꯁꯥꯏꯒꯤ ꯕꯥꯏꯛ ꯑꯃ ꯇꯣꯡꯉꯁꯨ ꯂꯩꯅꯤꯡꯅꯤ ꯅꯠꯇ꯭ꯔꯥ
ꯎꯝ ꯍꯨꯞ
ꯌꯥꯝ ꯏꯁꯥꯁꯨ‌ ꯌꯥꯝ ꯆꯥꯎ ꯌꯥꯝ ꯋꯥꯡ ꯆꯥꯎꯕ ꯃꯤꯅꯤꯅ ꯑꯩꯈꯣꯏꯅ ꯑꯃꯨꯛ ꯕꯥꯏꯛꯁꯦ ꯃꯆꯥ ꯌꯥꯔꯣꯏꯗꯣꯔꯤꯕ ꯈꯤꯇꯪ
ꯎꯝ
ꯈꯤꯇꯪ ꯆꯥꯎꯕ ꯍꯥꯏꯇꯥꯔꯦ ꯁꯒꯣꯜꯗꯧ ꯆꯥꯎꯕ ꯕꯥꯏꯛ ꯑꯃ ꯊꯝꯖꯤꯜꯂꯕ ꯑꯗꯨꯒ
ꯚꯥꯏꯕ ꯍꯥꯏꯔꯒ ꯚꯥꯏꯕ ꯑꯄꯥꯝꯕ ꯂꯩꯕꯤ ꯂꯩꯕ꯭ꯔꯣ ꯀꯝ ꯗꯧꯕꯅꯣ
ꯏꯁꯄꯥꯏꯛꯇꯤ ꯑꯁ ꯑꯩꯗꯤ ꯕꯥꯏꯛꯀꯤꯡꯒꯤꯅꯤ ꯀꯩꯅꯣ ꯕꯥꯏꯛꯇꯤ ꯑꯄꯥꯝꯕ ꯉꯥꯛꯇꯅꯤ ꯃꯈꯟ ꯃꯈꯟꯒꯤ ꯔꯦꯇ꯭ꯔꯣꯒꯤ ꯀ꯭ꯔꯨꯖꯔꯒꯤ ꯃꯈꯟ ꯃꯈꯟ ꯊꯝꯕꯨ ꯉꯝꯗꯤ ꯊꯝꯒꯦ ꯍꯥꯏꯅꯦ__
ꯎꯝ ꯌꯥꯝ ꯐꯖꯕ ꯕꯥꯏꯛ ꯑꯃ ꯂꯩꯔꯤꯌꯦ ꯑꯗꯨ ꯍꯥꯏꯐꯦꯠ ꯌꯦꯡꯒꯦꯔꯣ
ꯀꯔꯝꯕꯅꯣꯅꯦ ꯉꯍꯦꯛꯇ ꯍꯥꯏꯔꯛꯑꯣꯅꯦ
ꯎꯝ ꯑꯩ ꯑꯥꯏ ꯑꯥꯏ ꯑꯥꯥꯔ ꯊꯥꯔꯛꯀꯦ ꯍꯥꯏꯕꯗꯤ ꯑꯗꯨ ꯀꯁꯇꯝ ꯃꯦꯠꯅꯦꯕꯀꯣ ꯀꯁꯇꯝ ꯃꯦꯗꯇꯨꯗ ꯌꯥꯝ ꯐꯖꯕ ꯍꯥꯏꯕꯇꯥꯏ
ꯄꯜꯁꯔꯗꯒꯤ ꯁꯦꯝꯕ ꯀꯥꯡꯒꯨꯗꯨꯔꫭ
ꯅꯠꯇꯦ ꯅꯠꯇꯦ ꯑꯩ ꯊꯥꯔꯛꯀꯦ
ꯍꯥꯔꯂꯤꯒꯤ ꯇꯥꯏꯞꯇ ꯇꯧꯕꯤ ꯌꯥꯝ ꯁꯦꯝꯅꯕꯗꯣ
ꯎꯝ ꯉꯥꯏꯍꯥꯛꯇꯪ ꯉꯥꯏꯌꫭ ꯑꯩ ꯊꯥꯔꯛꯀꯦ
ꯅꯪꯒꯤꯔꯣ ꯀꯩꯅꯣ ꯍꯥꯏꯁꯦ ꯌꯣꯟꯕꯒꯤꯔꯣ ꯀꯩꯅꯣ
ꯑꯩꯒꯤ ꯅꯠꯇꯦꯗ ꯂꯩꯕ ꯌꯥꯕ ꯍꯥꯏꯕ ꯇꯥꯔꯦ
ꯑꯣ
ꯎꯝ ꯁꯤꯗ ꯂꯩꯔꯦ ꯑꯩꯅ ꯊꯥꯒ꯭ꯔꯦ ꯑꯁꯤꯁ‌ꯦ
ꯑꯦꯁ ꯁꯤꯗꯤ ꯑꯩꯅ ꯄꯥꯝꯕ ꯄꯣꯠꯇꯨꯅꯤꯅꯦ ꯑꯦꯛꯁꯦꯁ ꯑꯥꯔ ꯌꯥꯝꯃ ꯍꯥꯏꯁꯦ ꯁꯤ ꯆꯍꯤ ꯑꯍꯨꯝ ꯑꯍꯨꯝ ꯃꯔꯤꯒꯤ ꯃꯃꯥꯡꯗ ꯃꯤ ꯐꯣꯡꯒ꯭ꯔꯕꯅꯦꯕ ꯏꯟꯗꯣꯅꯦꯁꯤꯌꯥꯗꯒꯗꯤ ꯂꯣꯏ ꯂꯣꯟꯁ ꯇꯧꯒ꯭ꯔꯝꯅꯦꯕ
ꯑꯗꯨꯒꯤ ꯀꯁꯇꯨꯝ ꯃꯦꯠꯇꯨ ꯌꯦꯡꯉꯣ ꯃꯆꯨꯗꯣ ꯌꯥꯝ ꯄꯣꯁ ꯇ__
ꯁꯤ ꯃꯅꯤꯄꯨꯔꯗꯗꯤ ꯃꯥꯟꯗ‌ꯦ ꯅꯠꯇ‌ꯦ
ꯖꯄꯥꯟꯗꯅꯦ
ꯁꯤ ꯌꯃꯍꯥꯁꯦ ꯑꯦꯛꯁ ꯑꯦꯁ ꯑꯥꯔꯁꯦ ꯁꯤ ꯁꯦꯔꯤꯁꯁꯦ ꯊꯣꯛꯄ ꯀꯨꯏꯗ꯭ꯔꯤꯕ ꯏꯟꯗꯤꯌꯥꯗ ꯃꯃꯥꯡ ꯆꯍꯤꯗ ꯈꯛꯇ ꯊꯣꯛꯄꯅꯦꯕ
ꯑꯁꯨꯃꯥꯏꯅ ꯃꯣꯗꯤꯐꯥꯏ ꯇꯧꯍꯟꯕ ꯌꯥꯔꯣꯏꯗ꯭ꯔꯣ
ꯀꯩꯗꯧ ꯌꯥꯔꯣꯏꯗꯒꯦ ꯁꯤꯗꯕꯨ ꯈꯨꯠ ꯍꯩꯕ ꯃꯤ ꯂꯩ ꯇꯥꯔꯗꯤ ꯋꯥꯏ ꯅꯣꯠ ꯑꯦꯅꯤ ꯀꯁꯇꯃꯥꯏꯖꯦꯁꯟ ꯍꯩꯕ ꯖꯒꯥ ꯑꯃ ꯑꯣꯏꯔꯣ ꯃꯤ ꯑꯣꯏꯔꯣ ꯄ꯭ꯔꯥꯏꯚꯦꯠꯀꯤ ꯑꯣꯏꯔꯣ ꯂꯣꯏꯅ ꯌꯥꯏ ꯇꯧꯕꯇꯕꯨ ꯑ ꯃꯣꯏꯒꯤ ꯂꯥꯏꯁꯦꯟꯁꯁꯤꯡꯗꯅꯦ ꯅꯪꯒꯤ ꯕꯥꯏꯛ ꯃꯆꯨꯗꯨ ꯀꯩꯀ ꯂꯣꯏ ꯌꯥꯎꯕꯅꯤꯅꯅꯦ ꯑꯗꯨꯒꯤ ꯄꯣꯠꯇꯨꯗꯕꯨꯗꯤ ꯔꯤꯛꯁ ꯂꯩ ꯃꯣꯏꯅ ꯊꯑꯣꯏꯅ ꯐꯥꯒꯦ ꯍꯥꯏ ꯇꯥꯔꯗꯤꯀꯣ ꯑꯗꯨꯕꯨ ꯑꯩꯒꯤ ꯀꯁꯇꯃꯥꯏꯖꯦꯁꯟꯁꯤꯗ ꯂꯥꯏꯁꯦꯟꯁꯤꯡ ꯌꯥꯎꯔꯒ ꯍꯥꯏꯗꯤ ꯑꯗꯨꯒꯤ ꯀꯩꯅꯣ ꯌꯥꯎꯔꯕ ꯑꯣꯊꯣꯔꯤꯇꯤ ꯌꯥꯎꯤꯒ ꯇꯧꯋꯤ ꯈꯣꯠꯂꯦ ꯍꯥꯏꯕꯒꯤ ꯁꯥꯔꯇꯤꯐꯤꯀꯦꯠ ꯑꯃ ꯄꯥꯏ ꯇꯥꯔꯕꯗꯤ ꯀꯩꯁꯨ ꯀꯣꯠ ꯇꯧꯗꯦꯕ
ꯍꯍꯨꯝ
ꯅꯠꯇ꯭ꯔꯗꯤ ꯄꯨꯂꯤꯁꯅ ꯀꯩꯅ ꯁꯨ ꯇꯧꯕ ꯌꯥꯕꯅꯦꯕ ꯒꯥꯔꯤ ꯃꯆꯨ ꯃꯥꯟꯅꯗꯕꯩꯁꯨ ꯇꯧꯅꯩ ꯀꯩꯅꯣ ꯑꯗꯨ ꯐꯥꯎꯕꯗꯤ ꯇꯧꯕꯕꯨꯗꯤ ꯃꯣꯗꯤꯐꯤꯀꯦꯁꯟꯁꯦ ꯑꯅꯝꯕꯅ ꯌꯦꯡꯉꯤꯁꯦ ꯃꯣꯏꯅ ꯀꯩꯅꯣꯅꯤꯗ ꯑꯦꯛꯁꯣꯁꯇꯨꯅꯦ ꯑꯗꯨꯒ ꯏꯟꯖꯤꯟꯗꯨꯅꯦ
ꯎꯝ
ꯏꯟꯖꯤꯟꯗꯨ ꯂꯤꯔꯕ ꯂꯤꯗꯕ꯭ꯔꯥ ꯀꯣ
ꯍꯣꯏꯅꯦ ꯍꯥꯏꯗꯤ ꯚꯤꯖꯨꯋꯦꯜ ꯚꯤꯖꯨꯋꯦꯜꯗꯗꯤ ꯀꯩꯁꯨ ꯌꯥꯝ ꯊꯣꯏꯗꯣꯛꯄ ꯄ꯭ꯔꯣꯕ꯭ꯂꯦꯝ ꯂꯩꯔꯝꯃꯣꯏ ꯃꯤꯅ ꯑꯄꯥꯝꯕ ꯁꯪꯖꯕ
ꯀꯩꯁꯨ ꯀꯥꯏꯗꯦꯗ ꯑꯁꯤꯒꯨꯝꯕꯗꯤ ꯃꯣꯏꯅ ꯑꯦ ꯌꯦꯡꯗ ꯌꯦꯡꯁꯤꯜꯂꯛꯑꯒ ꯌꯥꯝꯅ ꯃꯣꯏꯅ ꯀ꯭ꯔꯛ ꯀ꯭ꯔꯛ ꯂꯥꯛꯁꯤꯜꯂꯒ ꯌꯦꯡꯁꯤꯜꯂꯀꯥꯟꯗ ꯌꯥꯏ ꯍꯥꯏꯕ ꯋꯥꯅꯦ ꯌꯥꯏ ꯍꯥꯏꯗꯨꯁꯨ ꯑꯩꯈꯣꯏꯅ ꯂꯥꯏꯁꯦꯡ ꯁꯤꯡ ꯀꯥ꯭ꯔꯠ ꯄꯥꯏꯔꯒ ꯁꯥꯔꯇꯤꯐꯤꯀꯦꯠꯇꯨ ꯄꯥꯏꯇꯥꯔ ꯀꯩꯁꯨ ꯅꯠꯇꯦꯕ ꯑꯗꯨꯏꯕꯨꯗꯤ ꯑꯁꯤꯕꯨꯗꯤ
ꯑꯁꯤꯒꯤ ꯒ꯭ꯔꯤꯟ ꯒ꯭ꯔꯤꯟ ꯀꯂꯔꯁꯤꯃ ꯐꯖꯔꯦ ꯑꯗꯨꯒ ꯃꯃꯥꯡꯒꯤ ꯂꯥꯏꯠꯇ ꯍꯥꯞꯄꯤꯕ ꯀꯩ ꯁꯤꯃꯒ
ꯃꯃꯤꯡ ꯀꯩꯅꯣꯝ ꯍꯥꯏꯕꯅꯤ ꯃꯃꯥꯡ ꯍꯥꯞꯄꯤꯁꯦ ꯃꯣꯏ ꯀꯩꯅꯣꯅꯤ ꯎꯝ ꯃꯃꯤꯡ ꯀꯩꯅꯣꯝ ꯍꯥꯢꯕꯅꯤ ꯁꯤ ꯂꯣꯢ ꯍꯥꯞꯄ ꯌꯥꯕꯅꯦ ꯎꯝ ꯒ꯭ꯂꯤꯟꯁꯤ ꯅꯍꯥꯞꯄ ꯌꯥꯕꯅꯦ ꯂꯣꯏ ꯐꯪꯕꯅꯤꯗ ꯁꯤꯗꯤ ꯃꯥꯒꯤꯁꯤ ꯑꯃꯨꯛ ꯊꯤꯅ ꯃꯣꯗꯤꯐꯤꯀꯦꯁꯟ ꯇꯧꯕ ꯄꯣꯠ ꯌꯥꯝ ꯌꯥꯎꯇꯦꯗ ꯃꯆꯨ ꯑꯃ ꯂꯩꯔꯦ
ꯎꯝ
ꯍꯦꯠ ꯂꯥꯏꯠ ꯒ꯭ꯂꯤꯁ ꯁꯤꯃ ꯂꯩꯔꯦ ꯑꯗꯨꯒ ꯃꯥꯒꯤ ꯑꯥ ꯈꯨꯗꯥꯡꯒꯤ ꯀꯩꯅꯣꯁꯤ ꯒꯥ꯭ꯔꯠꯁꯤ ꯂꯩꯔꯦ ꯀꯣ ꯑꯗꯨꯒ ꯃꯈꯥꯒꯤ ꯒꯥ꯭ꯔꯠ ꯁꯤꯃ ꯍꯥꯞꯄꯦ
ꯎꯝ
ꯑꯗꯨꯒ ꯑꯇꯩ ꯃꯥꯒꯤ ꯀꯩꯅꯣꯒꯤ ꯂꯒꯦꯖ ꯕꯦꯛ ꯄꯤꯂꯣꯒꯤ ꯀꯩꯒꯤ ꯑꯗꯨꯝꯕ ꯑꯦꯛꯁꯇꯦꯟꯗꯦꯠ ꯑꯃ ꯍꯥꯞꯄꯦ
ꯎꯝ
ꯑꯗꯨ ꯈꯛꯇꯅꯤ ꯀꯩꯁꯨ ꯌꯥꯝꯅ ꯍꯥꯞꯄ ꯅꯠꯇꯦ
ꯎꯝ ꯁꯤ ꯑꯗꯨ ꯈꯛꯇꯅꯤ ꯁꯤ ꯕꯥꯏꯛꯁꯦ ꯑꯅꯦꯝꯕ ꯑꯩꯈꯣꯏꯒꯤꯗꯤ ꯁꯤ ꯄꯛꯀꯥꯅꯤ
ꯎꯝ ꯎꯝ
ꯌꯥꯡꯁꯨ ꯌꯥꯡꯕ ꯄꯔꯐꯣꯔꯃꯦꯟꯁꯁꯨ ꯐꯖꯕ ꯊꯥꯎꯁꯨ ꯆꯥꯗꯕ ꯁꯤꯠ ꯍꯥꯏꯠꯁꯤ ꯋꯥꯡꯗꯤ ꯋꯥꯡꯕꯅꯦꯕꯀꯣ ꯑꯗꯨꯕꯨ ꯃꯥꯒꯤ ꯂꯥꯏꯠ ꯋꯦꯠ ꯑꯣꯏꯕꯗꯨ ꯌꯥꯡꯕꯗꯣ ꯑꯗꯨꯗꯨꯅ ꯑꯩꯈꯣꯏꯗ ꯀꯝꯐꯣꯔꯇꯦꯕꯜ ꯑꯣꯏꯕꯩ ꯑꯩ ꯇꯣꯡꯉ ꯌꯦꯡꯒ꯭ꯔꯦꯕ ꯅꯣꯡꯃ
ꯑꯩꯅ ꯋꯥꯡꯗꯕ ꯃꯥꯜꯂꯦ ꯍꯥꯏꯔꯛꯏꯁꯤꯅ ꯑꯁꯤꯒꯤ ꯁꯤꯠ ꯍꯥꯏꯠꯁꯦ
ꯎꯝ
ꯀꯩꯒ ꯑꯩꯈꯣꯏꯒꯤ ꯑꯁꯤ ꯁꯤꯠ ꯍꯥꯏꯠꯁꯦ ꯑꯥꯏꯠꯍꯟꯗ꯭ꯔꯦꯠ ꯇꯦꯟ ꯑꯦꯝ ꯑꯦꯝꯅꯦꯕ
ꯎꯝ
ꯑꯗꯨꯒ ꯑꯩꯅ ꯄꯥꯝꯃꯝꯕ ꯒꯥꯔꯤ ꯑꯃ ꯂꯩꯌꯦꯕ
ꯏꯁꯀ꯭ꯔꯦꯝꯕꯂꯔ ꯐꯣꯔ ꯍꯟꯗ꯭ꯔꯦꯠ ꯑꯦꯛꯁꯇꯣ ꯑꯗꯨꯒꯤ ꯁꯤꯠ ꯍꯥꯏꯠꯇꯨꯅ ꯑꯥꯏꯠ ꯍꯟꯗ꯭ꯔꯦꯠ ꯊꯥꯔꯇꯤ ꯐꯥꯏꯞꯅꯦꯕ
ꯑꯗꯨꯗꯤ ꯀꯩꯅꯣꯅꯦ ꯇ꯭ꯔꯥꯏꯝ ꯇ꯭ꯔꯥꯏꯝ ꯀꯤꯗꯣ ꯑꯣꯏꯔꯝꯒꯅꯤ
ꯇ꯭ꯔꯥꯏꯝꯀꯤꯗꯣ ꯁꯤꯠ ꯍꯥꯏꯠ ꯌꯥꯝ ꯋꯥꯡꯕꯅꯦꯕ
ꯎꯝ ꯃꯥꯗꯤ ꯅꯪꯅ ꯈꯜꯂꯤꯗꯨꯅ ꯑꯃꯨꯛ ꯏꯁꯀ꯭ꯔꯦꯝꯕꯂꯔ ꯑꯣꯏꯗꯣꯏꯅꯦ ꯏꯁꯀ꯭ꯔꯦꯝꯕꯂꯔ ꯅꯠꯇꯕ ꯗꯥꯏꯔꯦꯛ ꯐꯣꯔ ꯍꯟꯗ꯭ꯔꯦꯠꯇꯣ ꯑꯗꯨꯕꯨꯗꯤ
ꯎꯝ
ꯑꯦꯠ ꯍꯟꯗ꯭ꯔꯦꯠꯔ ꯑꯦꯠ ꯍꯟꯗ꯭ꯔꯦꯠ ꯇꯦꯟꯂ ꯑꯃ ꯂꯩꯕꯅꯦ
ꯎꯝ
ꯑꯗꯨꯁꯨ ꯑꯩꯈꯣꯏꯅ ꯇꯣꯡꯕ ꯃꯇꯝꯗ ꯇꯤꯞꯇꯣꯅꯦꯕꯀꯣ ꯂꯩꯔꯤꯁꯦ ꯍꯧꯖꯤꯛꯀꯤ ꯐꯣꯔ ꯍꯟꯗ꯭ꯔꯦꯠ ꯑꯁ ꯇ꯭ꯔꯥꯏꯝ ꯀꯩꯩꯅꯣꯗꯣ ꯑꯗꯨꯁꯨ ꯅꯨꯡꯉꯥꯏꯌꯦꯕ ꯊꯧꯕ ꯌꯥꯝ ꯊꯤ ꯅꯨꯡꯉꯥꯏ ꯑꯗꯨꯅ ꯑꯃꯨꯛ ꯄꯔꯐꯣꯔꯃꯦꯟꯁ ꯌꯥꯝ ꯊꯤ ꯐꯖꯕꯅꯤ ꯃꯅꯥ ꯑꯃꯨꯛ ꯑ ꯃꯥꯅ ꯑꯃꯨꯛ ꯍꯧꯖꯤꯛꯁꯤ ꯇꯥꯡꯈꯠꯂꯦꯕ ꯊ꯭ꯔꯤ ꯐꯤꯐꯇꯤ ꯍꯤꯡꯒꯤ ꯇꯥꯗꯤ ꯂꯣꯏ ꯇꯥꯡꯈꯜꯂꯦꯕ ꯑ ꯏꯟꯗꯤꯌꯥꯗ ꯇꯦꯛꯁꯇꯥ
ꯎꯝ
ꯁꯤꯁꯤꯁꯦ ꯊ꯭ꯔꯤ ꯐꯤꯐꯇꯤꯒꯤ ꯃꯈꯥꯗ ꯂꯣꯏꯅꯃꯛ ꯍꯣꯡꯗꯕꯤꯅꯦꯕ ꯄꯥꯔꯁꯦꯟꯇꯦꯖꯁꯦ
ꯑꯩꯩꯅ ꯏꯁꯀ꯭ꯔꯦꯕ꯭ꯂꯔꯁꯦ ꯄꯥꯝꯃꯤꯁꯤꯅ ꯌꯥꯝꯅ ꯄꯣꯁ ꯇꯥꯕ ꯑꯗꯨꯒ ꯒꯥꯔꯤꯗꯣ ꯄꯤꯛꯇꯛꯁꯨ ꯇꯧꯕ ꯑꯗꯨꯒꯤ
ꯅꯣꯏ ꯑꯩꯈꯣꯏ ꯑꯗꯤ ꯏꯁ꯭ꯂꯦꯝꯕꯔ ꯊꯧꯕꯗꯨ ꯄꯛꯅꯔꯣꯏꯅ ꯁ꯭ꯋꯥꯏ ꯂꯥꯟꯑ ꯐꯪꯉꯔꯣꯢ ꯍꯣꯏ ꯌꯥꯝ ꯊꯤꯅ ꯍꯩꯒ꯭ꯔꯒ ꯃꯄꯥꯟ ꯂꯣꯝꯗꯒ ꯊꯣꯛꯇꯅ ꯌꯥꯝ ꯊꯧꯕ ꯃꯤ ꯑꯣꯏꯔꯗꯨꯝꯀꯣ ꯀꯩꯁꯨ ꯇꯧꯔꯣꯢ ꯑꯗꯨꯝ ꯌꯥꯒꯅꯤ ꯍꯥꯏꯋꯦꯗꯒ ꯊꯧꯔꯗꯤ ꯀꯩꯁꯨ ꯈꯥꯝꯅꯤꯉꯥꯏ ꯂꯩꯇꯦꯗꯅ
ꯎꯝ
ꯁꯋꯥꯏꯒꯤ ꯐꯨꯠ ꯐꯥꯠ ꯐꯨꯐꯥꯠ ꯆꯠꯄꯒꯤꯗꯤ ꯑꯗꯨ ꯑꯗꯨꯒꯤ ꯄꯣꯠꯇꯨꯃꯗꯤ
ꯑꯩꯁꯦ ꯕꯥꯏꯛꯁꯦ ꯑꯁꯤ ꯑꯃ ꯑꯁꯤꯒꯤ ꯁꯨꯝ ꯀꯩꯗ ꯔꯦꯟꯁꯇ ꯑꯃ ꯈꯜꯂꯝꯃꯦ ꯑꯗꯨꯒ ꯏꯁꯄꯣꯔꯠ ꯕꯥꯏꯛ ꯌꯥꯝ ꯄꯥꯝꯃꯦꯕ ꯑꯩ
ꯑꯩꯁꯨ ꯏꯁ꯭ꯄꯣꯔꯠ ꯕꯥꯏꯛ ꯄꯨꯗꯤ ꯄꯥꯝꯃꯦꯗ ꯄꯥꯝꯕꯩꯗꯤ
ꯏꯁꯄꯣꯔꯠ ꯕꯥꯏꯛꯇ ꯑꯩꯅ ꯄꯥꯝꯕ ꯑꯃ ꯂꯩꯌꯦ ꯀꯔꯤ ꯕꯤ ꯑꯦꯝ ꯗꯕ꯭ꯂ꯭ꯌꯨꯒꯤ ꯖꯤ ꯊ꯭ꯔꯤ ꯍꯟꯗ꯭ꯔꯦꯠ ꯇꯦꯟ ꯑꯥꯔ ꯑꯥꯔꯗꯣ
ꯎꯝ ꯎꯝ ꯑꯗꯨꯒ ꯆꯞ ꯑꯗꯨꯒꯥ ꯃꯥꯟꯅꯅ ꯀꯩꯅꯣꯁꯨ ꯁꯥꯕꯅꯦ ꯑꯄꯥꯆꯦꯒꯤ
ꯎꯝ ꯑꯄꯥꯆꯦꯒꯤ ꯑꯃ ꯂꯩꯕꯅꯦ
ꯑꯄꯥꯠꯆꯦꯒꯤꯗꯨꯅ ꯈꯤꯇꯪ ꯍꯣꯡꯒꯅꯤ ꯁꯤꯗꯁꯨ ꯐꯪꯉ ꯁꯥꯔꯚꯤꯁꯁꯤꯡꯁꯨ ꯐꯪ ꯑꯗꯣ ꯃꯈꯣꯟ ꯐꯖꯗꯕ ꯃꯥꯁꯦ ꯃꯁꯛ ꯐꯖꯩꯗꯨꯒ ꯇꯥꯡꯉꯤꯗꯨꯒ ꯃꯈꯣꯟꯗꯨꯅ ꯑꯁ꯭ꯋꯥꯏꯒꯤ ꯀꯩꯅꯣ ꯊꯧ ꯃꯥꯟꯁꯤꯜꯂꯑꯦ ꯁꯄ꯭ꯂꯦꯟꯗꯔꯒꯤ ꯃꯈꯣꯜ ꯃꯥꯟꯁꯤꯜꯂꯛꯑꯦ ꯃꯈꯣꯟꯗꯁꯨ ꯌꯥꯝ ꯄꯣꯜꯂꯤꯗ ꯑꯩꯈꯣꯏꯁꯤ ꯈꯪꯗꯦ ꯄꯥꯏꯕꯁꯤ ꯃꯈꯣꯟ ꯐꯖꯔꯗꯤꯀꯣ
ꯍꯣꯏꯅꯦ ꯅꯨꯄꯤꯁꯨ ꯃꯈꯣꯟ ꯅꯨꯄꯤꯁꯨ ꯈꯣꯟꯖꯦꯜ ꯃꯦꯡꯕ ꯄꯥꯝꯃꯦ ꯑꯗꯨꯅꯤ ꯅꯠꯇ꯭ꯔꯥ
ꯑꯥ ꯈꯤꯇꯪ ꯊꯝꯄꯤ ꯑꯣꯏꯕ ꯂꯩꯗꯅ ꯊꯝꯄꯤ ꯍꯥꯏꯔꯒ ꯍꯦꯛꯇ ꯀꯩꯔꯣꯏꯜ ꯂꯩꯀꯥꯏ ꯊꯧꯕꯗ ꯃꯤ ꯅꯨꯡꯁꯤꯗꯕꯅꯤ ꯅꯠꯇꯕ ꯑꯃ ꯃꯁꯥꯒꯤ ꯁꯨꯝ ꯊꯧꯀꯥꯟꯗ ꯐꯤꯂꯤꯡ ꯑꯃ ꯂꯩꯖꯩꯗꯅ
ꯎꯝ
ꯑꯗꯨꯝꯕꯒꯤ ꯑꯗꯨꯝꯕꯒꯤ ꯃꯈꯣꯟꯗꯨꯁꯨ ꯄꯥꯝꯃꯦꯕ ꯕꯦꯁ ꯁꯥꯎꯟ ꯈꯤꯇꯪ ꯌꯥꯎꯔꯒ ꯉꯪꯕꯗꯕꯨ ꯑꯣꯏꯔꯣ ꯀꯩꯗꯧꯕꯕꯨ ꯑꯣꯏꯔꯣ ꯑꯃ ꯄꯆꯦꯗꯤꯖ ꯊꯦꯔꯦ ꯊꯦꯔꯦ ꯊꯦꯔꯦ ꯂꯥꯎꯕꯅꯦ
ꯍꯥꯄꯥꯜꯆꯦ ꯍꯥꯄꯥꯜꯆꯤ ꯑꯗꯨꯒ ꯑꯄꯥꯆꯤꯗꯨꯒ ꯆꯞ ꯃꯥꯟꯅꯕꯅꯤ ꯑꯄꯥꯆꯤ ꯑꯗꯨꯅ ꯈꯔ ꯑꯦꯗꯚꯥꯟꯇꯦꯖ ꯈꯔ ꯂꯩꯕ ꯖꯒꯥꯕꯨ ꯌꯥꯎꯕꯨ ꯌꯥꯎꯕꯅꯦ ꯑꯗꯨ ꯑꯣꯏꯔꯁꯨ ꯑꯁꯤꯒꯤ ꯕꯤ ꯑꯦꯝ ꯗꯕ꯭ꯂꯤꯎꯁꯤꯅ ꯇꯥꯡꯉꯤꯁꯦ ꯕ꯭ꯔꯥꯟ ꯚꯦꯂꯨꯁꯤꯅꯅꯦꯕ
ꯃꯥꯟ ꯑꯄꯥꯖꯤꯒꯤ ꯑꯗꯨ ꯀꯩꯅꯣ ꯌꯥꯎꯕꯅꯦ ꯃꯣꯏꯒꯤ ꯀ꯭ꯂꯠꯁꯇꯨ ꯇ꯭ꯔꯥꯟꯁꯄꯦꯔꯦꯟ ꯑꯣꯏꯒꯦ ꯇꯧꯕꯅꯦ ꯃꯈꯥꯒꯤ ꯀꯩꯅꯣꯗꯣ ꯎꯔꯨ ꯔꯨ ꯎꯡꯉ ꯎꯕꯤꯗꯣ ꯐꯔꯦ
ꯍꯥꯏꯗꯤ ꯃꯤꯅ ꯇꯤ ꯕꯤ ꯑꯦꯁ ꯀꯩ ꯀꯩ ꯕꯥꯏꯛ ꯅꯣ ꯀꯩ ꯀꯝꯄꯅꯤ ꯅꯣ ꯀꯥ ꯍꯥꯢ ꯇꯤꯕꯤ ꯑꯦꯁ ꯀ ꯍꯥꯢ ꯑꯗꯨ ꯍꯥꯏꯕꯗꯩꯗꯤ ꯕꯤ ꯑꯦꯝ ꯗꯕ꯭ꯂꯤꯎꯅꯦꯒ ꯍꯥꯏꯕꯗꯨꯅ ꯈꯔ ꯀꯩ ꯇꯧꯋꯤꯗꯅ
ꯍꯣ ꯍꯣ ꯍꯥꯏꯖꯕ ꯋꯥꯅꯤꯀꯣ ꯇꯤ ꯚꯕꯤ ꯑꯦꯁꯁꯨ ꯅꯥ ꯏꯟꯖꯤꯅꯤꯌꯥꯔꯤꯡꯗꯤ ꯏꯇꯤꯟ ꯃꯩꯅꯦ ꯑꯩꯈꯣꯏ ꯑꯩꯈꯣꯏ ꯁ꯭ ꯍꯥꯏ ꯑꯣꯏꯖꯕ ꯋꯥꯅꯦꯋꯥꯅꯤ ꯇꯧꯕꯗꯤ ꯏꯟꯗꯤꯌꯥꯗꯗꯤ ꯀꯩꯅꯣꯁꯦ ꯀꯣꯃꯣꯗꯤꯇꯤꯁꯤꯡꯁꯦ ꯑꯦꯐꯣꯔꯗꯦꯕꯜ ꯑꯣꯏꯕ ꯃꯤꯁꯤꯡꯁꯤꯒꯤ ꯀ꯭ꯂꯥꯁꯁꯤꯒꯤ ꯃꯇꯨꯡ ꯏꯟꯅ ꯂꯣꯟꯁ ꯇꯧꯕꯅꯤꯅꯅꯦ ꯄ꯭ꯂꯁ ꯂꯝꯕꯤꯒꯤ ꯃꯇꯨꯡ ꯏꯟꯅ ꯁꯤꯁꯤꯁꯨ ꯌꯥꯝ ꯋꯥꯡꯕꯁꯤ ꯂꯣꯟꯁ ꯇꯧꯕꯗ
ꯑꯗꯨ ꯑꯗꯨꯅꯅꯤ ꯅꯠꯇ꯭ꯔꯗꯤ ꯄꯩꯁꯥ ꯄꯥꯏꯕ ꯃꯤ ꯃꯌꯥꯝ ꯑꯃ ꯁꯨꯄꯔ ꯕꯥꯏꯛ ꯊꯧꯅꯁꯤꯅꯤ ꯀꯩꯅꯣ ꯂꯝꯕꯤꯗꯕꯨ ꯂꯩꯖꯗꯧꯕ ꯃꯅꯤꯄꯨꯔꯗ ꯑꯗꯨ ꯂꯩꯔꯨꯕ ꯀꯩꯗꯧꯅꯤ ꯁꯤꯛꯁ ꯐꯤꯐꯇꯤ ꯐꯥꯎꯕꯗ ꯄꯩꯁꯥ ꯇꯤꯡꯉꯥ ꯇꯣꯛ ꯏ ꯁꯤꯅꯤ ꯊꯥꯎ ꯆꯥꯕꯗ ꯆꯥꯕꯗ ꯂꯝꯕꯤ ꯊꯧꯕ ꯊꯧꯐꯝꯁꯨ ꯂꯩꯇꯗꯅ
ꯎꯝ ꯁꯨꯄꯔ ꯄꯥꯋꯛ ꯃꯇꯥꯡꯗ ꯍꯥꯏꯅꯔꯒ ꯁꯨꯖꯨꯀꯤꯒꯤ ꯍꯌꯥꯕꯨ ꯁꯥꯗꯨꯗꯤ ꯄꯥꯝꯃꯤ
ꯑꯥ ꯅꯜꯂꯗꯤꯕꯣ ꯑꯗꯣ ꯑꯩꯈꯣꯏ ꯍꯧꯒꯠꯄ ꯉꯝꯃꯣꯏ ꯃꯗꯨꯨꯅ ꯆꯥꯎꯕ ꯈꯨꯆꯥꯎꯗꯣ ꯑꯗꯨꯗꯤ ꯑꯩꯗꯤ ꯀꯩꯅꯣꯒꯤ ꯄꯣꯠꯁꯤꯅ ꯈꯔ ꯄꯥꯝꯃꯦ ꯕꯥꯏꯛꯁꯦ ꯔꯦꯇ꯭ꯔꯣꯒꯨꯝꯕꯁꯦ ꯇ꯭ꯔꯥꯏꯝꯀꯤ ꯇ꯭ꯔꯥꯝꯀꯤ ꯃꯣꯗꯦꯜꯒꯨꯝꯕꯁꯦ ꯎꯝ ꯄꯥꯥꯝꯃꯦ ꯍꯧꯖꯤꯛꯀꯤ ꯅꯪ ꯊꯥꯔꯛꯏꯕ ꯌꯃꯥ ꯑꯦꯁ ꯑꯦꯁ ꯑꯥꯔ